ꯑꯣ ꯀꯩꯗꯧꯔꯤ ꯌꯦ
ꯍꯩꯁ ꯁꯣꯔꯣꯛ ꯂꯝꯕꯤ ꯃꯇꯥꯏꯗ ꯐꯝꯃꯒ ꯂꯩꯌꯦ ꯅꯪꯕꯨ ꯀꯔꯝ ꯀꯥꯟꯗ ꯀꯨꯝꯃꯛꯇꯣꯏꯅꯣ ꯌꯦꯡꯒ ꯂꯩꯌꯦ
ꯆꯥꯛ ꯆꯥꯔꯕ꯭ꯔꯣ
ꯆꯥꯗ꯭ꯔꯤ ꯅꯪꯗꯤ
ꯑꯩꯗꯤ ꯀꯟꯅ ꯊꯣꯡꯔꯤ ꯁꯤꯗ
ꯑꯁ ꯀꯔꯤ ꯃꯊꯦꯜ ꯊꯣꯡꯕ ꯀꯔꯤ ꯌꯦꯟꯁꯥꯡ ꯊꯣꯡꯕ
ꯉꯁꯤꯗꯤ ꯁꯧꯒꯔꯤ ꯇꯧꯒꯅꯤ
ꯁꯧꯒꯔꯤ
ꯎꯨꯝ ꯈꯪꯗ꯭ꯔꯣ ꯍꯦ ꯍꯦ ꯁꯧꯒ꯭ꯔꯤ ꯈ ꯅꯕ꯭ꯔꯣ
ꯈꯪꯗ꯭ꯔꯗꯤ ꯁꯧꯒ꯭ꯔꯤ ꯑꯁ ꯀꯥꯏꯗꯒꯤ ꯑꯩꯗꯤ ꯆꯥꯗꯦ ꯁꯧꯒ꯭ꯔꯤꯗꯣ
ꯑꯁ ꯅꯪ ꯃꯤ ꯅꯠꯇ꯭ꯔꯦꯕꯨ ꯑꯗꯨꯗꯤ ꯁꯧꯒ꯭ꯔꯤ ꯌꯥꯝ ꯍꯥꯎꯋꯦ ꯍꯥꯏ
ꯑꯁ ꯑꯁ ꯁꯧꯒ꯭ꯔꯤ ꯀꯥꯏꯗꯩꯒꯤꯅꯣꯗ ꯖꯥꯆꯥꯅꯤꯗꯦ ꯁꯧꯒꯔꯤ ꯑꯩ
ꯨꯁꯨꯝ ꯄꯨꯈ꯭ꯔꯤꯗꯤ ꯍꯥꯎꯋꯦ ꯉꯥꯒ ꯊꯣꯡ ꯍꯥꯎꯋꯦ ꯉꯥ ꯍꯥꯏꯕꯗ ꯇꯨꯔꯦꯟꯒꯤ ꯉꯥ
ꯑꯁ ꯇꯨꯔꯦꯟ ꯉꯥꯗ ꯄꯥꯝꯃꯨ ꯑꯦꯍꯦ ꯑꯗꯨ ꯇꯨꯔꯦꯟ ꯉꯥꯗ ꯄꯤꯔꯛꯑꯣ ꯑꯩ
ꯂꯩꯇꯦ ꯂꯩꯇꯦ ꯑꯩ ꯑꯩꯗꯤ ꯆꯨꯝꯅ ꯁꯨꯝ ꯍꯥꯏꯕꯒꯤ ꯋꯥꯅꯤꯍꯦ ꯍꯥꯎꯋꯦ ꯍꯥꯏꯕꯩ ꯋꯥꯅꯤ ꯂꯩꯗꯦ ꯁꯨ ꯑꯩꯐꯥꯎ ꯆꯥꯅꯤꯡꯉꯥꯏ ꯂꯩꯇꯦ ꯀꯗꯥꯏꯗꯒꯤ ꯅꯪꯒꯤ ꯄꯤꯔꯛꯑꯗꯤ
ꯅꯪ ꯍꯥꯞꯆꯤꯜꯂꯗꯤ ꯄꯥꯝꯃꯨ ꯍꯥꯏꯕ ꯅꯪ ꯑꯣꯅꯥꯁꯦ ꯍꯥꯏꯕ ꯑꯗꯨ ꯑꯣꯏꯔꯗꯤ
ꯑ ꯁꯧꯒ꯭ꯔꯤꯒ ꯉꯥ ꯁꯧꯒ꯭ꯔꯤ ꯉꯥ
ꯅꯪ ꯁꯧꯒ꯭ꯔꯤ ꯆꯥꯅꯤꯡ ꯅꯪ ꯁꯧꯒ꯭ꯔꯤ ꯑꯣ ꯑꯣꯅꯥꯕꯅ ꯐꯥꯔꯦ ꯑꯁ
ꯀꯥꯏꯗꯒꯤ ꯑꯩ ꯁꯨꯡ ꯉꯥꯡ ꯉꯥꯝꯗꯦ ꯑꯗꯨꯗꯤ ꯑꯩꯁꯨ ꯃꯤꯅꯦ ꯀꯔꯤꯅꯣ
ꯅꯣꯏ ꯇꯨꯔꯦꯜ ꯑꯆꯧꯕ ꯌꯥꯝ ꯂꯩ ꯑꯆꯧꯕ ꯑꯃ ꯂꯩꯔꯒ ꯑ
ꯂꯩꯌꯦ ꯂꯩꯌꯦ ꯑꯗꯨꯕꯨ ꯂꯩꯑ ꯑꯗꯨꯕꯨ ꯉꯥ ꯂꯩꯇꯦ ꯍꯟꯗꯛ ꯉꯥ ꯂꯩ
ꯏꯁ ꯂꯩꯌꯣ ꯍꯥꯏꯕ ꯌꯥꯗ꯭ꯔꯣ ꯉꯥꯁꯤꯡꯕꯨ ꯑꯩꯁꯨ ꯀꯔꯤꯒꯤꯅꯣ ꯂꯩꯌꯣ ꯍꯥꯏꯔꯗꯤ ꯂꯩꯒꯅꯤꯌꯦ ꯉꯥꯁꯤꯡꯗꯣ
ꯑꯁ ꯂꯩꯥꯏꯇꯦ
ꯎꯨꯝ ꯉꯁꯤ ꯀꯥꯏ ꯆꯠꯅꯤ ꯌꯨꯝꯗ ꯑꯗꯨꯝ ꯂꯩꯗꯣꯏꯔꯣ ꯑꯦ ꯅꯣꯏꯕꯗ ꯀ꯭ꯂꯥꯁ ꯂꯩꯌꯦꯀꯣ ꯉꯥꯁꯤ
ꯑ ꯑꯩꯗꯤ ꯆꯠꯂꯣꯏ ꯑꯣꯖꯥꯁꯤꯡꯅꯌꯦ
ꯅꯗꯤ ꯀꯩꯇꯧꯔꯅꯤ
ꯑꯩꯗꯤ ꯀꯔꯤꯁꯨ ꯇꯧꯔꯣꯏ ꯌꯨꯝꯗ ꯑꯁ ꯌꯨꯝꯗ ꯌꯨꯝꯒꯤ ꯊꯕꯛ ꯌꯥꯝ ꯂꯩ ꯆꯤꯔꯤꯔꯤ
ꯏꯁ ꯀꯔꯤ ꯀꯔꯤ ꯂꯩꯕ꯭ꯔꯥꯅꯦ ꯌꯨꯝꯒꯤ ꯊꯕꯛ ꯆꯥꯛ ꯆꯥꯛ ꯌꯦꯟꯁꯥꯡ ꯊꯣꯡꯉꯅꯤ ꯆ ꯆꯥꯔꯅꯤ ꯀꯣꯟ ꯐꯦꯡꯉꯥꯅꯤ
ꯑꯦꯁ ꯑꯗꯨ ꯈꯛꯇꯪ ꯅꯠꯇꯦꯅꯦ
ꯍꯧꯖꯤꯛ ꯈꯇꯪꯅꯦ ꯀꯔꯤ ꯂꯩꯕꯅꯦ ꯊꯕꯛ ꯂꯩꯇꯦ ꯊꯕꯛ ꯂꯩꯇꯦ ꯌꯝꯒꯤ
ꯅꯪ ꯐꯣꯟ ꯌꯦꯡꯕ꯭ꯔꯣ ꯍꯧꯖꯤꯛ ꯑꯩ ꯐꯣꯟ ꯌꯦꯡꯉꯣ ꯍꯧꯖꯤꯛ ꯍ ꯍ ꯍ
ꯑꯩ ꯐꯣꯟ ꯄꯥꯛꯑꯦ
ꯅꯪ ꯐꯣꯟ
ꯀꯗ ꯑꯣꯏꯦ ꯄꯥꯏꯌꯦ ꯑꯥ ꯁꯣꯔꯣꯛꯇ ꯂꯪꯊꯣꯛꯎꯔꯣ ꯍꯥꯏꯕ꯭ꯔꯥ
ꯐꯣꯟ ꯄꯥꯏ ꯍꯥꯏꯔꯗꯤ ꯐꯣꯟ ꯌꯦꯡꯉꯣ ꯍꯥꯏꯕꯅꯦ ꯍꯧꯖꯤꯛ
ꯄꯥꯏꯌꯦ ꯄꯥꯏꯌꯦ ꯑꯩꯒꯤ ꯐꯣꯟ ꯌꯥꯝ ꯐꯖꯔꯒ ꯂꯩꯌꯦ
ꯑꯣ ꯑꯗꯨ ꯐꯣꯟꯗꯣ ꯌꯦꯡꯉꯣ ꯍꯥꯏꯕꯅꯦ ꯎꯕ꯭ꯔ ꯅꯪꯒꯤ ꯐꯣꯟ ꯌꯦꯡꯉꯗꯤ ꯅꯪꯒꯤ ꯐꯣꯟ ꯎꯔꯝꯒꯅꯤ
ꯁꯚꯦꯟ ꯐꯤꯞꯇꯤ ꯅꯥꯏꯟ ꯊꯥꯔꯒ ꯂꯩꯔꯝꯃꯦ ꯏꯁꯀ꯭ꯔꯤꯟꯗ ꯑꯩꯒꯤ ꯐꯣꯟ ꯏꯁꯀ꯭ꯔꯤꯟꯗ
ꯑꯗꯨ ꯑꯗꯨ ꯑꯩꯅ ꯍꯥꯏꯕꯗꯤ ꯅꯪꯒꯤ ꯐꯣꯟꯗꯣ ꯌꯦꯡꯉꯗꯤ ꯅꯪꯒꯤ ꯐꯣꯟ ꯎꯔꯝꯒꯅꯤ ꯍꯥꯏꯕꯅꯤꯗ
ꯎꯌꯦ ꯎꯌꯦ
ꯑꯣ ꯐꯔꯦ ꯐꯔꯦ
ꯎꯝ
ꯑꯩꯅ ꯕꯦꯇ꯭ꯔꯤ ꯁꯦꯚꯔ ꯃꯣꯠ ꯊꯝꯕ ꯑꯁ ꯕꯦꯇ꯭ꯔꯤ ꯈꯥꯡꯕꯁꯤꯗꯤ
ꯀꯔꯤꯅꯣ ꯃꯩ ꯂꯥꯛꯇ꯭ꯔꯣ
ꯃꯩ ꯂꯥꯛꯑꯦ
ꯐꯣꯟ ꯌꯥꯝ ꯄꯥꯏꯕ ꯃꯥꯜꯂꯦ ꯑꯗꯨꯗꯤ ꯀꯔꯤ ꯂꯧꯅꯣꯍꯦ ꯑꯩ ꯍꯟꯗꯛ ꯌꯥꯝ ꯇꯜꯂꯦ ꯂꯧ ꯆꯠꯅꯤꯡꯉꯥꯏ ꯂꯧ ꯆꯠꯅꯤꯡꯉꯥꯏ ꯌꯥꯝ ꯇꯜꯂꯦ ꯑꯩꯈꯣꯏꯒꯤ ꯂꯧꯁꯨ ꯂꯩꯇꯕ ꯑꯩꯈꯣꯏꯒꯤ ꯌꯥꯝ ꯂꯥꯞ ꯃꯜꯂꯦ ꯅꯣꯏꯒꯤꯗꯤ ꯌꯥꯝ ꯂꯥꯞꯃꯜꯂꯦ
ꯂꯥꯞꯇꯦ ꯑꯦ ꯌꯨꯝꯗꯒꯤ ꯃꯤꯅꯠ ꯌꯨꯝꯗꯒꯤ ꯃꯤꯅꯠ ꯑꯅꯤ ꯈꯛꯇꯪꯅꯦ ꯆꯠꯀꯗꯣꯏꯁꯦ
ꯑꯗꯨꯕꯨ ꯑꯩꯈꯣꯏꯒꯤ ꯌꯨꯝꯒ ꯅꯣꯏꯒꯤ ꯌꯨꯝꯗꯤ ꯌꯥꯝ ꯂꯥꯞꯄꯦꯅ ꯑꯗꯨ ꯀꯥꯏꯗꯒꯤ ꯎꯝ
ꯀꯅꯥꯒꯤ ꯀꯅꯥꯒꯤꯔ ꯀꯅꯥꯒꯤꯔ ꯃꯥꯒꯤ
ꯀꯅꯥ ꯀꯅꯥꯒꯤꯔ ꯍꯥꯏꯕꯗꯤ ꯀꯔꯤꯅꯣ
ꯋꯥꯏꯈ꯭ꯔꯣ ꯀꯆꯥꯡ ꯊꯥꯒꯤꯗ ꯑꯗꯨꯗꯣ ꯋꯥꯏꯈ꯭ꯔꯣ
ꯑꯁ ꯌꯥꯔꯦꯍꯦ ꯏꯕꯨꯡꯉꯣ ꯑꯣꯏꯗꯕ ꯉꯥꯡꯒꯅꯨ
ꯅꯣꯡ ꯐꯥꯗꯣꯛꯇꯤ ꯂꯧ ꯀꯨꯝꯕ ꯌꯥꯏꯅ ꯑꯩꯈꯣꯏꯔꯣꯝꯗꯁꯨ ꯑꯁ ꯅꯣꯡꯃ
ꯀꯨꯝꯕ ꯌꯥꯏ ꯑꯁ ꯅꯣꯏꯔꯣꯝꯗꯗꯤ ꯂꯥꯞ ꯃꯜꯂꯦ ꯑꯩꯈꯣꯏꯔꯣꯝꯗꯗꯤ ꯑꯩꯈꯣꯏꯔꯣꯝꯗꯗꯤ ꯆꯠꯄ ꯌꯥꯏ ꯑꯗꯨꯕꯨ ꯅꯣꯏꯒꯤꯗꯤ ꯂꯥꯞꯃꯜꯂꯦ
ꯌꯥꯝꯅ ꯇꯟꯕ ꯃꯥꯜꯂꯦꯀꯣ ꯅꯪꯁꯦ
ꯑꯦꯁ ꯍꯣꯏ ꯑꯩꯗꯤ ꯌꯥꯝ ꯇꯟꯕꯅꯤ ꯍꯣꯏ ꯆꯥꯕꯗꯗꯤ ꯆꯥꯕꯗꯤ ꯀꯥꯏꯗꯒꯤ ꯆꯥꯗ꯭ꯔꯗꯤ ꯀꯅꯥ ꯍꯤꯡꯕ ꯉꯝꯒꯦꯔꯣ ꯆꯥꯕꯒꯤ ꯍꯤꯡꯂꯤꯁꯤꯗꯤ
ꯃꯣꯔꯣꯛꯁꯨ ꯌꯥꯝꯅ ꯆꯥꯕ ꯃꯥꯜꯂꯦꯀꯣ ꯅꯪꯁꯦ ꯅꯪ ꯃꯔꯣꯛ ꯃꯅꯝ ꯅꯝꯃꯦ ꯃꯔꯣꯛ ꯃꯅꯝ ꯅꯝꯃꯦ ꯅꯉꯣꯟꯗ ꯅꯪ ꯈꯣꯟꯖꯦꯜꯗ
ꯍ ꯃꯣꯔꯣꯛ ꯆꯥꯗ꯭ꯔꯗꯤ ꯀꯅꯥ ꯀꯔꯤꯅꯣꯍꯦ ꯃꯣꯔꯣꯛ ꯆꯥꯕ ꯃꯤꯁꯦ ꯌꯥꯝ ꯀꯜꯂꯦ ꯍꯥꯏꯕꯗꯨ ꯇꯥꯗ꯭ꯔꯣ ꯈꯪꯗ꯭ꯔꯣ ꯍꯥꯏꯕ
ꯑꯗꯨꯗꯤ ꯆꯥꯛ ꯆꯥꯛ ꯆꯥꯗꯕꯤꯗ ꯃꯣꯔꯣꯛ ꯈꯛꯇꯪ
ꯅꯠꯇꯦꯍꯦ ꯆꯥꯛꯀ ꯆꯥꯒꯗꯕ ꯃꯣꯔꯣꯛ ꯈꯛꯇꯪ ꯅꯠꯇꯦꯍꯦ ꯀꯔꯤ ꯀꯅꯥꯅ ꯁꯤꯔꯅꯤ ꯃꯔꯣꯛ ꯈꯇꯪ ꯆꯥꯔꯗꯤ ꯑꯩꯗꯤ
ꯑꯉꯥꯡ ꯊꯥ ꯑꯃ ꯑꯅꯤꯛꯇꯪꯗ ꯃꯁꯥ ꯌꯥꯝ ꯀꯜꯂꯛꯅꯤꯡꯉꯥꯏ ꯃꯣꯔꯣꯛ ꯄꯤꯖꯒꯗꯕ ꯇꯥꯔꯦꯑꯗꯨ ꯑꯣꯏꯔꯗꯤ
ꯑꯥ ꯑꯥ ꯄꯤꯒꯗꯕꯗꯤ ꯃꯔꯣꯔꯣꯛ ꯃꯔꯣꯔꯣꯛ ꯀꯔꯤ ꯑꯇꯦꯛꯄꯗꯣ ꯑꯗꯨꯒ ꯑ ꯆꯥꯛ ꯀ ꯄꯤꯖꯧ ꯑꯦꯟꯁꯥꯡ ꯍꯥꯞꯄ ꯃꯤꯗ ꯑꯁ ꯑꯗꯨ ꯑꯣꯏꯔꯗꯤ ꯆꯥꯎꯔꯛꯄ ꯀꯥꯟꯗ ꯀꯌꯥꯃꯨꯛ ꯀꯟꯒꯦ ꯌꯦꯡꯉꯣ
ꯑꯁ ꯍꯣꯔꯦꯟꯅ ꯄꯤꯖꯥ ꯇꯥꯔꯦ ꯑꯩ ꯑꯉꯥꯡ ꯑꯅꯤ ꯑꯩ ꯑꯉꯥꯡ ꯑꯅꯤ ꯑꯍꯨꯝ ꯂꯩꯌꯦ
ꯇꯥꯏ ꯇꯧꯔꯣ ꯑꯩꯅ ꯍꯥꯏꯕ ꯑꯗꯨꯅꯦ ꯑꯩꯅ ꯍꯥꯏꯕ ꯆꯨꯝꯕ꯭ꯔꯥ ꯂꯥꯟꯕ꯭ꯔꯥ ꯇꯧꯔꯣ ꯑꯗꯨꯒ ꯂꯥꯜꯗꯤ
ꯅꯝ ꯂꯥꯛꯀꯅꯤ
ꯂꯥꯂꯗꯤ ꯂꯥꯂꯦꯅ ꯂꯥꯜꯂꯗꯤ ꯂꯥꯜꯂꯦ ꯂꯥꯟꯗ꯭ꯔꯒꯅ ꯆꯨꯝꯃꯦ ꯑꯁꯦꯡꯕꯒꯤꯅꯦ ꯃꯣꯔꯣꯛ ꯆꯥꯕ ꯌꯥꯝ ꯐꯕ ꯅꯦ ꯑꯗꯨꯕꯨ ꯆꯥꯕ ꯌꯥꯗꯕꯅꯤꯁꯨ ꯂꯩꯍꯦ ꯄꯨꯛ ꯅꯥꯒꯟꯕ ꯑꯗꯨꯗꯕꯁꯨꯂꯦꯕꯅꯤ ꯆꯝꯐꯨꯠ ꯈꯛꯇꯪ ꯆꯥꯕ꯭ꯔꯥ ꯑꯗꯨꯗꯤ
ꯅꯣꯏꯒꯤ ꯃꯔꯣꯛ ꯑꯇꯦꯛꯄꯗꯣ ꯀꯩꯅꯣ ꯑꯣꯏꯌꯦꯀꯣ
ꯃꯔꯣꯛ ꯑꯇꯦꯛꯄ ꯌꯥꯝ ꯍꯥꯎꯕꯅꯤ ꯍꯧꯖꯤꯛ ꯑꯇꯦꯛꯄ ꯊꯣꯛꯄ ꯃꯇꯝꯅꯦ ꯑꯇꯦꯛꯄ ꯂꯩꯕ ꯍꯥꯏꯕ ꯑꯗꯨꯗꯤ ꯑꯗꯨꯕꯨ ꯑꯩꯈꯣꯏ ꯏꯪꯈꯣꯜꯗ ꯂꯩꯇꯦ ꯑꯗꯨꯒꯤ ꯂꯩꯕꯅꯦ ꯂꯩꯕꯒꯤ ꯒꯤ ꯑꯁ ꯂꯨꯄꯥ ꯌꯥꯡꯈꯩꯒꯤ ꯆꯥꯝꯃꯒꯤ ꯂꯧꯕꯅꯤ ꯌꯥꯝ ꯇꯥꯡꯉꯦ ꯎꯃꯣꯔꯣꯛꯁꯦ ꯍꯥꯎꯋ
ꯆꯅꯤꯒꯤ ꯄꯤꯔꯛꯀꯦ
ꯁꯦꯡ
ꯍꯈꯣꯏꯗꯦ ꯕꯨꯔꯥ
ꯑꯣꯏ ꯅꯣꯏ ꯅꯣꯏꯗ ꯂꯩꯕ꯭ꯔꯥ ꯑꯦꯁꯁꯦꯡꯕ ꯍꯥꯏꯔꯛꯑꯣ ꯃꯤ ꯑꯁꯤ ꯍꯥꯏꯔꯛꯑꯣ ꯑꯁꯦꯡꯕꯒꯤꯅꯦ ꯑꯩ ꯎꯃꯣꯔꯣꯛ ꯌꯥꯝ ꯄꯥꯝꯃꯦ ꯌꯥꯝ ꯄꯥꯝꯃꯦ ꯍꯥꯏꯕꯗꯤ ꯌꯥꯝ ꯗꯔꯀꯥꯔ ꯑꯣꯏ ꯍꯥꯏꯕ
ꯌꯥꯔꯦ ꯅꯗ ꯑꯃꯨꯛ ꯑꯩꯅ ꯊꯥꯔꯛꯑꯒ ꯃꯤ ꯃꯤ ꯂꯣꯏ ꯅꯣꯛ ꯅꯈ꯭ꯔꯅꯤ
ꯑꯦꯁ ꯑꯁꯦꯡꯕꯒꯤꯅꯦ ꯑꯩ ꯂꯥꯛꯀꯦ ꯎꯃꯣꯔꯣꯛ ꯂꯧꯕ
ꯂꯩꯇꯦ ꯂꯩꯇꯦ ꯂꯩꯇꯦ ꯐꯥꯒꯤ ꯐꯥꯒꯤ ꯇꯧꯕꯅꯦ ꯐꯥꯒꯤ ꯇꯧꯕꯅꯦ
ꯏꯁ ꯐꯥꯒꯤ ꯇꯧꯕꯅꯤ ꯃꯤꯅ ꯑꯁꯦꯡꯕ ꯃꯤꯅ ꯑꯗꯨꯅꯦ ꯃꯤꯅ ꯑꯁꯦꯡꯕꯒꯤ ꯆꯥꯅꯤꯡꯉꯒ ꯍꯥꯏ ꯉꯥꯜꯔꯤꯉꯩꯁꯤꯗ ꯀꯔꯤ ꯑꯗꯨꯃꯥꯏꯅ ꯉꯥꯉꯛꯄ ꯀꯩ ꯀꯩ ꯀꯔꯤ ꯅꯣꯏ ꯂꯧꯗ ꯀꯩ ꯀꯩ ꯄꯥꯟꯒꯦ ꯀꯩ ꯀꯩ ꯂꯩꯒꯦ
ꯑ ꯑꯩꯈꯣꯏ ꯂꯧꯗꯨ ꯑꯩꯈꯣꯏ ꯂꯧꯗꯨ ꯑꯁ ꯊꯔꯣ ꯌꯥꯝ ꯂꯩꯌꯦ ꯊꯔꯣꯏꯗꯤ ꯔꯇꯤꯟ ꯄꯥꯔꯇꯤꯟ ꯇꯔꯥꯎꯗꯤ ꯐꯇꯤꯟ ꯄꯇꯤꯟ
ꯑꯆꯧꯕ꯭ꯔꯣ ꯃꯆꯥꯔꯣ
ꯏꯁ ꯂꯧꯕꯒꯤ ꯂꯧꯕꯨꯀꯤ ꯊꯥꯔꯣꯏꯗꯣ
ꯎꯝ ꯂꯧꯕꯕꯨꯛꯀꯤ ꯊꯔꯣꯏ ꯍꯥꯎꯕꯅꯤꯅꯦ ꯑꯗꯨꯗꯤ
ꯑꯩꯒꯤ
ꯂꯧꯕꯨꯛꯀꯤ ꯊꯔꯣꯏꯗꯤ ꯍꯥꯎꯕꯅꯦ
ꯅꯣꯏ ꯉꯥꯅꯨ ꯂꯩꯔꯤꯗꯨꯅꯤ ꯅꯣꯏ ꯅꯣꯏ ꯉꯥꯅꯨꯗꯣ ꯊꯥꯕꯤꯔꯛꯑꯣ ꯑꯩ ꯊꯣꯏ ꯊꯥꯕꯤꯔꯛꯀꯦ ꯊꯥꯕꯤꯒꯦ
ꯉꯥꯅꯨ ꯑꯩꯈꯣꯏꯒꯤ ꯉꯥꯅꯨ ꯀꯌꯥ ꯊꯥꯔꯛꯑꯣ ꯍꯥꯏꯕꯅꯣ
ꯑꯥ ꯃꯉꯥ ꯑꯣꯏꯗꯤ ꯃꯉꯥ ꯑꯣꯏꯗꯤ ꯌꯥꯔꯅꯤ
ꯑꯦ ꯑꯩꯈꯣꯏꯗ ꯑꯍꯨꯝ ꯈꯛꯇꯪ ꯂꯩꯌꯦ ꯑꯗꯨꯗꯣ ꯅꯣꯏꯗ ꯃꯉꯥ ꯎ ꯅꯣꯏꯗ ꯃꯉꯥ ꯀꯔꯝꯃꯥꯏꯅ ꯊꯥꯒꯅꯤ ꯑꯩꯗꯤ ꯀꯣꯛ ꯉꯥꯎꯑꯦ
ꯍꯥꯞꯄꯗꯣ ꯅꯣꯏ ꯑꯅꯤ ꯋꯥꯠꯄꯗꯣ ꯅꯣꯏ ꯁꯥꯒꯩ ꯁꯥꯒꯥꯏꯁꯤꯅ ꯑꯅꯤ ꯈꯣ ꯈꯣꯝꯃꯨꯔꯣ
ꯑꯦ ꯂꯩꯇꯦ ꯑꯩꯈꯣꯏ ꯂꯩꯀꯥꯏꯗ ꯀꯔꯤꯁꯨ ꯂꯩꯇꯦ ꯑꯩꯈꯣꯏ ꯈꯛꯇꯪ ꯉꯥꯅꯨ ꯑꯍꯨꯝ ꯈꯛꯇꯪ ꯂꯩꯌꯦ
ꯃꯉꯥꯗꯨ ꯁꯨꯔꯗꯤ ꯐꯥꯒꯗꯕ ꯑꯁ
ꯑꯗꯨꯅꯦ ꯃꯉꯥ ꯁꯨꯗ꯭ꯔꯗꯤ ꯎꯄꯥꯏ ꯂꯩꯇ꯭ꯔꯦꯀꯣ ꯃꯉꯥ ꯁꯨꯗ꯭ꯔꯕꯅꯤꯅ ꯊꯥꯔꯛꯄ ꯌꯥꯔꯔꯣꯏ
ꯑꯍꯨꯝ ꯑꯍꯨꯝ ꯃꯇꯛꯇꯥꯡ ꯑꯣꯏꯔꯁꯨ ꯌꯥꯒꯅꯤ
ꯑꯦꯁ ꯑꯍ ꯁꯤꯅꯨꯄꯥꯥꯁꯦ ꯎꯝ ꯃꯆꯤꯟꯤꯟ ꯌꯥꯝ ꯍꯥꯏꯌꯦꯍꯦ
ꯑꯁꯦꯡꯕꯅꯦ ꯑꯍꯨꯝꯗꯨꯅ ꯍꯥꯎꯔꯗꯧ ꯃꯥꯜꯂꯦ
ꯑꯣ
ꯑꯅꯤ ꯑꯅꯤ ꯎꯝ ꯑꯅꯤ ꯋꯥꯄꯗꯅ ꯆꯍꯔꯣꯀꯣ
ꯑꯦꯁ ꯊꯔ ꯀꯦ ꯃꯆꯥ ꯄꯣꯛꯄ ꯀꯥꯟꯗ ꯃꯆꯥ ꯃꯆꯥ ꯄꯣꯛꯄ ꯀꯥꯟꯗ ꯐꯔ ꯀꯦ
ꯎꯝ ꯑꯁ ꯃꯆꯥꯗꯤ ꯆꯥꯕ ꯌꯥꯔꯣꯏꯍꯦ ꯅ ꯐꯨꯜꯂꯒꯥꯏ ꯆꯔꯣ ꯃꯗꯗꯤ
ꯅꯣꯏꯅꯣꯏ ꯂꯣꯏꯒꯗꯕꯅꯦ ꯀꯔꯤꯅꯣ ꯀꯣ ꯆꯥꯅꯤꯡꯉꯥꯏ ꯈꯛꯇꯪ ꯈꯜꯂꯒ ꯂꯩꯔꯗꯤ ꯌꯥꯔꯔꯣꯏꯍꯦ
ꯑ ꯅꯨꯄꯥꯗꯤ ꯆꯥꯅꯉꯥꯏ ꯈꯛꯇꯪꯅꯦ ꯅꯨꯄꯤꯅ ꯌꯣꯛꯀꯗꯕ ꯅꯨꯄꯥꯅ ꯆꯥꯅꯤꯡꯉꯥꯏ
ꯑꯁ ꯑꯗꯨꯗꯤ ꯌꯥꯗꯦ ꯇꯧꯒꯗꯕꯅꯦ ꯅꯨꯄꯥ ꯈꯛꯇꯪ ꯅꯨꯄꯥ ꯈꯛꯇꯪ ꯆꯥꯒꯦ ꯅꯨꯄꯤ ꯈꯛꯇꯪ ꯇꯧꯑꯣ ꯍꯥꯏꯕꯅꯦ
ꯅꯨꯄꯤꯅ ꯃꯅꯥ ꯃꯁꯤꯡ ꯆꯥꯅꯤꯡꯉꯥꯏ ꯅꯨꯄꯤꯅ ꯃꯅꯥ ꯃꯁꯤꯡ ꯆꯥꯅꯤꯡꯉꯥꯏ ꯅꯨꯄꯥꯅ ꯁꯥ ꯆꯥꯅꯤꯡꯉꯥꯏ
ꯏꯁ ꯏꯁ ꯑꯗꯨꯗꯤ ꯑꯣꯏꯗꯕ ꯋꯥꯅꯤ ꯑꯅꯤꯃꯛ ꯆꯥꯒꯗꯕꯅꯦ ꯍꯛꯆꯥꯡ ꯐꯒꯦ ꯍꯥꯏꯔꯗꯤ
ꯑꯁ ꯅꯨꯄꯤꯁꯤꯡꯗꯤ ꯐꯤꯒꯔ ꯌꯥꯝ ꯁꯦꯝꯃꯤꯀꯣ ꯑꯗꯨ ꯀꯝꯄ꯭ꯂꯦꯛꯁꯟ ꯌꯥꯝ ꯁꯦꯝꯃꯤꯀꯣ ꯑꯗꯨ ꯑꯣꯏꯕꯗꯤ ꯈꯤꯇꯪ ꯈꯤꯇꯪ ꯆꯥꯒꯗꯕ ꯃꯤꯅ
ꯑꯩꯗꯤ ꯑꯗꯨꯒꯨꯝꯕ ꯅꯠꯇꯦ ꯑꯔꯩꯕ ꯑꯗꯨꯝ ꯂꯣꯏꯅ ꯆꯥꯏ
ꯑꯗꯨ ꯁꯤ ꯊꯤꯕꯣꯡ ꯌꯥꯝ ꯂꯥꯎꯕ ꯃꯥꯜꯂꯦ ꯍꯥ ꯃꯥ ꯆꯥꯕꯗ ꯀꯟꯅꯦ ꯁꯤ ꯅꯨꯄꯤꯁꯦ ꯆꯥꯕꯗ ꯀꯟꯒꯗꯕ ꯃꯥꯜꯂꯦ
ꯆꯥꯅꯤꯡꯉꯥꯏ ꯏꯁꯣꯔꯅ ꯄꯤꯕꯤꯔꯦ ꯑꯗꯨ ꯆꯥꯗ꯭ꯔꯗꯤ ꯀꯔꯤꯅꯣ
ꯈꯤꯠꯇꯡ ꯈꯤꯠꯇꯡ ꯆꯥꯎꯍꯦ ꯌꯝ ꯌꯝ ꯆꯔꯗꯤ ꯂꯣꯏꯅꯃꯛ ꯂꯣꯏꯁꯟꯈ꯭ꯔꯅꯤ
ꯑꯗꯨ ꯑꯩꯈꯣꯏꯅ ꯁꯨꯔꯤꯁꯦ ꯆꯥꯅꯤꯡꯉꯏꯅꯦ ꯑꯗꯨꯒꯤ ꯆꯥꯒꯗꯕ
ꯁꯨꯗꯤ ꯁꯨꯗꯅ ꯁꯨꯔꯤ ꯒꯅ
ꯏꯁ ꯁꯨꯔꯤꯁꯤꯗꯤ ꯍꯧꯖꯤꯛ ꯑꯩ ꯆꯥꯛ ꯍꯦꯟꯁꯥꯡ ꯊꯣꯡꯂꯤꯁꯦ ꯀꯔꯤꯔꯥ ꯆꯥꯛ ꯍꯦꯟꯁꯥꯡ ꯊꯣꯡꯕꯁꯨ ꯊꯕꯛꯅꯤ ꯆꯥꯅꯤꯉꯩ ꯁꯦꯝ ꯁꯥꯕ
ꯑꯗꯨꯗꯤ ꯑꯩꯁꯨ ꯁꯦꯝꯃꯦ ꯃꯔꯛ ꯃꯔꯛꯇ
ꯃꯔꯛ ꯃꯔꯛꯇ ꯑꯩꯗꯤ ꯅꯨꯡꯇꯤ ꯈꯦꯠꯅꯕꯗꯣ ꯌꯦꯡꯉꯣ ꯃꯔꯛ ꯃꯔꯛꯒ ꯅꯨꯡꯇꯤꯁꯦ ꯀꯔꯤ ꯈꯦꯠꯅꯕ꯭ꯔꯥ ꯈꯦꯠꯅꯗꯕ꯭ꯔꯥ